ꯍꯝ
ꯍꯂ ꯍꯜꯂꯣ ꯍꯜꯂꯣ
ꯇꯥꯏꯌꯦ ꯇꯥꯏꯌꯦ
ꯇꯥꯗꯕ꯭ꯔꯥ
ꯇꯥꯗꯦꯅꯦ
ꯀꯥꯏꯦꯅ ꯐꯅꯗꯤ ꯀꯔꯤꯒꯔ
ꯅꯅꯥ ꯑꯣꯅꯄꯥ ꯑꯗꯨꯣ ꯀ꯭ꯂ ꯀ꯭ꯂꯥꯁꯥꯁ ꯄ ꯍꯧꯔꯕ ꯎꯝ
ꯋꯥꯠꯂꯤ ꯃꯥꯁꯦ
ꯗꯦꯠ ꯀꯌꯥꯗ ꯍꯥꯎꯒꯅꯤꯌꯦ
ꯑꯗꯦ ꯑꯣꯥꯏ ꯑꯣꯀꯁ ꯑꯣꯀꯥꯏꯁ ꯇꯔꯈ ꯍꯥꯏ ꯑꯗꯨ
ꯍ ꯋꯥꯗ ꯂꯩꯅ ꯑꯗꯨꯗꯤ ꯈꯔ
ꯍꯣꯏ
ꯑꯣ ꯑꯦꯟꯇ꯭ꯔꯥꯟꯁ ꯇꯧꯕ꯭ꯔꯥ ꯃꯣꯏ
ꯌꯥꯎꯗꯦ ꯑ ꯃꯥꯗꯤ ꯏꯅ ꯑꯣꯏꯕꯣ
ꯑꯅꯤꯀꯣ ꯎꯝ
ꯍꯝ ꯎꯝ ꯎꯝ
ꯄꯩꯁꯥꯗꯤ ꯀꯃꯥꯏꯅ ꯇꯧꯔꯦ ꯌꯥꯝ ꯆꯪꯕ꯭ꯔꯥ
ꯆꯥꯡꯗꯦꯔ ꯌꯥꯝ ꯆꯥꯡꯂꯦ
ꯎ ꯎꯝ
ꯈꯔ ꯍꯣꯏ ꯈꯔꯕꯗꯤ
ꯑꯣ ꯐꯔꯅꯦ ꯑꯗꯨꯗꯤ ꯑꯃ ꯑꯩ ꯃꯥꯟꯅꯕꯤ ꯊꯔꯥ ꯑꯋꯡꯕꯤꯗꯣ ꯃꯥꯁꯨ ꯎꯝ ꯈꯪꯗ꯭ꯔꯦꯅꯦ ꯃꯥꯒꯤ ꯃꯐꯝꯗꯨꯗꯤ ꯑꯦꯌꯥꯔꯄꯣꯔꯠ ꯍꯦꯟꯅ ꯆꯠꯀꯅꯤꯕ ꯑꯗꯣ
ꯎꯝ
ꯌꯥꯝꯅ ꯂꯥꯞꯄꯒꯤ ꯃꯥꯒꯤ ꯃꯅꯥꯎꯅ ꯅꯨꯄꯥꯒ ꯄꯨꯟꯅ ꯂꯩꯒꯅꯤꯕ ꯑꯗꯨ ꯐꯔꯛ ꯇꯥꯔꯅꯤ ꯍꯥꯏꯕ ꯑ ꯌꯥꯗ꯭ꯔꯗꯤ ꯗꯤ ꯑꯦꯝꯗ ꯀꯥꯅꯤꯡꯉꯥꯏ ꯇꯥꯎꯒꯦ ꯍꯥꯏꯕ ꯃꯥꯗꯣ ꯁꯦꯡꯗꯤ ꯁꯦꯡꯗꯤ
ꯐꯪꯉꯛꯑꯦ ꯑꯩꯉꯣꯟ ꯑꯩꯉꯣꯟꯗ ꯍꯧꯖꯤꯛ ꯐꯕ꯭ꯔꯥ ꯐꯠꯇꯕ꯭ꯔꯥ ꯍꯥꯏꯁꯦ ꯍꯪꯉꯛꯑꯦ
ꯎꯝ ꯎ ꯑꯦꯟꯇ꯭ꯔꯥꯟꯁ ꯗꯦꯠꯁꯨ ꯊꯣꯛꯇꯕ ꯑꯗꯣ ꯃꯥ ꯑꯗꯨꯣ ꯁꯔ ꯇ ꯍꯗ꯭ꯔꯔꯤ ꯆꯠꯅꯤꯡꯥꯏꯁꯃ
ꯑꯣ ꯌꯦ ꯀꯇꯥꯔꯦ ꯃꯅꯤꯄꯨꯔ ꯑꯁꯤꯃꯣꯏꯒꯤ ꯐꯪꯗꯦ
ꯏꯌꯥꯝ ꯂꯩꯕꯒꯤꯀꯣ ꯃꯣꯏꯒꯤ ꯏꯁꯀꯣꯞ ꯍꯥꯏꯇꯥꯔꯦ ꯃꯣꯏꯒꯤ ꯁꯕꯖꯦꯛꯇꯣ ꯏꯝꯐꯥꯎꯜꯒꯗ ꯑꯍꯨꯝ ꯑꯍꯨꯝ ꯃꯔꯤ ꯉꯥꯛꯇꯅꯦꯕ ꯑꯗꯒꯤ ꯂꯩ ꯂꯩꯇꯕꯅꯤꯕ
ꯑꯗꯨꯒ ꯅꯣꯏꯒꯤ ꯔꯦꯟꯇ
ꯍꯥꯥ
ꯀꯥ ꯑꯦꯛꯁꯇ꯭ꯔꯥ ꯂꯩꯕꯗꯣ ꯀꯌꯥ ꯂꯩꯕ꯭ꯔꯥ
ꯑꯅꯤ ꯂꯩ ꯑꯅꯤ ꯂꯩ ꯀ ꯑꯗꯣ ꯃꯥꯗꯤ
ꯑ ꯕꯖꯥꯔꯗ ꯂꯩꯕ ꯅꯨꯄꯤꯗꯨꯁꯨ ꯑꯃꯨꯛꯀ ꯂꯥꯏꯒꯅꯤ ꯍꯥꯏꯕ꯭ꯔꯥ
ꯗꯤ ꯑꯇ ꯈꯪꯗꯦ ꯃꯥ
ꯎꯝ
ꯂꯩꯅꯤꯡꯗꯕ ꯃꯥꯜꯂꯤꯦꯗ
ꯑꯗꯣ ꯑꯩꯈꯣꯏ ꯁꯤ ꯑꯋꯥꯡꯕꯤꯁꯦ ꯑꯩꯅ ꯗꯤ ꯑꯦꯝ ꯀꯔꯗꯤ ꯅꯣꯏꯗ ꯦꯟ ꯂꯥꯛꯑ ꯑꯦꯛꯁꯇ꯭ꯔꯥ ꯂꯩꯕꯗꯣ ꯑꯗꯨꯗ ꯂꯩꯔꯣ ꯍꯥꯏꯕ
ꯍꯣꯏ ꯂꯕ ꯌꯥꯅꯤ
ꯊꯤꯅꯤꯡꯉꯥꯏ ꯇꯜꯂꯦ ꯍꯥꯏꯕ ꯑꯃ
ꯑꯩꯁꯨ ꯍꯥꯏꯌꯨꯅꯦ ꯃꯉꯣꯟꯗ
ꯅꯣꯏ ꯄꯨꯟꯅ ꯂꯩꯔꯗꯤ ꯅꯨꯡꯉꯥꯏꯅꯤ
ꯅꯨꯡꯉꯥꯏꯒꯅꯤꯣꯏ ꯅꯨꯡꯉꯥꯏꯒꯅꯤ ꯎ
ꯏꯁꯤꯡꯗꯤ ꯅꯨꯡꯉꯥꯏꯕ꯭ꯔꯥ ꯍꯧꯖꯤꯛꯀꯥꯟ
ꯎ ꯀ ꯅꯨꯡꯉꯥꯏꯗꯦ ꯁꯕ ꯅꯨꯡꯉꯥꯏꯗꯦ
ꯏꯁꯤꯡ ꯏꯁꯤꯡꯁꯦ ꯅꯨꯡꯉꯥꯏ ꯑꯗꯨꯗꯤ ꯂꯩꯕ ꯅꯨꯡꯉꯥꯏꯇꯕꯅꯦ ꯔꯦꯟꯁꯨ ꯏꯁꯤꯡ ꯐꯔꯗꯤ ꯌꯥꯝ ꯅꯨꯡꯉꯥꯏꯕ ꯍꯕ
ꯍꯥ ꯀꯁꯨ ꯎ ꯑꯩꯉꯣꯟꯗ ꯎꯝ ꯀꯔꯤꯁꯤꯒ ꯍꯪꯦ ꯑꯩꯒ
ꯃꯤ ꯑꯅꯥꯕꯗꯤ ꯂꯥꯛꯇꯦꯀꯣ
ꯎꯝ
ꯅꯍꯥꯟ ꯏꯂ
ꯂꯩꯕꯗꯤ ꯅꯨꯡꯗꯤ ꯅꯨꯡꯉꯥꯏꯌꯦ ꯅꯣꯏꯗ ꯀꯥꯁꯨ ꯌꯥꯝ ꯆꯥꯎꯕꯅꯤꯅ ꯃꯃꯜꯗꯨꯒ ꯐꯩ ꯃꯩꯇꯩꯔ ꯑꯩꯈꯣꯏ ꯔꯣꯡꯃꯩꯔ
ꯎꯝ ꯐꯠꯇ ꯐꯅꯤ
ꯎꯝ ꯎꯝ
ꯍꯧꯖꯤꯛꯀꯥꯟ ꯋꯥꯐꯥꯎ
ꯅꯦꯛꯁꯇ ꯑꯩꯁꯨ ꯀꯃꯥꯏꯅ ꯇꯧꯁꯤꯔꯥ ꯈꯜꯕ ꯑꯩꯒꯤ ꯇ꯭ꯔꯦꯟꯅꯤꯡ ꯃꯨꯐꯝꯗꯨ ꯅꯛꯂꯗꯤ ꯅꯣꯏꯗ ꯂꯥꯏꯕ ꯌꯥꯕꯅꯦ ꯑꯗꯣ ꯌꯥꯝ ꯂꯥꯞꯄ꯭ꯔꯗꯤ ꯎꯄꯥꯏ ꯂꯩꯇꯕ ꯁꯤꯛꯁ ꯃꯟ ꯈꯛꯇ ꯑꯣꯏꯕꯅꯤꯅ
ꯍꯣꯏ
ꯄꯣꯠ ꯆꯩꯁꯨ ꯑꯃꯨꯛꯀ ꯄꯨꯅꯤꯡꯉ ꯏ ꯇꯜꯦꯕꯁꯦ
ꯑꯗꯨ ꯍꯣꯏ ꯂ ꯑꯣ
ꯀꯃꯥꯏꯅ ꯇꯧꯁꯤꯔ ꯈꯪꯗ꯭ꯔꯦ ꯆꯍꯤ ꯑꯃꯁꯨ ꯂꯩꯥꯏꯔꯔꯣꯏ ꯁꯤꯛꯁ ꯃꯟ ꯈꯛꯇꯅꯤ ꯑꯅꯥꯛꯄ ꯃꯐꯝ ꯈꯪꯔꯗꯤ ꯍꯩꯕꯤꯔꯛꯑꯣ ꯑꯩꯉꯣꯟꯗꯁꯨ
ꯍ
ꯑꯣꯛꯇꯣꯗ ꯅꯨꯡꯇꯤꯒꯤ ꯆꯠꯂꯗꯤ ꯄꯩꯁꯥ ꯌꯥꯝ ꯆꯥꯡꯒꯅꯦꯕ
ꯍꯣꯏ ꯑꯗꯨꯕꯨꯗꯤ ꯑꯣꯏ
ꯎꯝ ꯂꯩꯗꯤ ꯂꯩꯅꯤꯡꯉꯣꯏꯟꯅꯣꯠꯅꯕꯅꯤ ꯅꯥꯛꯇ ꯑꯗꯨ ꯌꯦꯡꯕ ꯇꯥꯔꯦ ꯃꯐꯝꯗꯨꯒ
ꯍꯣꯏ
ꯌꯥꯍꯗꯜ ꯂꯥ
ꯍꯧꯒꯦꯗ ꯍꯣꯏ ꯑꯗꯣ ꯅꯣꯏꯒꯤ ꯇ꯭ꯔꯦꯟꯅꯤꯡꯗꯣ ꯀꯗꯥꯥꯏꯗꯑꯣꯕ꯭ꯔꯥ
ꯆ ꯀꯔꯤꯇ ꯁꯤꯔ ꯇ꯭ꯔꯦꯟꯅꯤꯡꯗꯣ ꯃꯐꯝ ꯍꯧꯖꯤꯛ ꯁꯤꯌꯥꯔ ꯇꯧꯗ꯭ꯔꯤ ꯃꯐꯝ ꯑ ꯌꯥꯝꯗꯤ ꯌꯥꯝꯕꯅꯦ
ꯎꯝ ꯑꯅꯥꯛ ꯑꯅꯥꯛꯄꯗꯣ ꯌꯦꯡꯉꯣ ꯑꯗꯨꯒꯤ
ꯍ
ꯎꯝ
ꯎꯝ ꯑꯅꯛꯄꯗ ꯤꯕ ꯇꯥꯔꯦ
ꯎꯝ ꯑꯗ꯭ꯔꯦ
ꯁꯤ ꯇ꯭ꯔꯦꯟꯅꯤꯡꯗꯁꯨ ꯂꯣꯏꯔꯒ ꯁ꯭ꯀꯨꯜ ꯐꯪꯉꯗꯤ ꯐꯒꯗꯕ ꯑꯗꯣ ꯐꯪꯗ꯭ꯔꯗꯤ ꯑꯃꯨꯛ ꯀ ꯃꯊꯥ ꯁꯥꯔꯅꯤ ꯑꯩ ꯒ꯭ꯌꯥꯟ ꯇꯥꯗ꯭ꯔꯦ ꯑꯗꯨ ꯇ꯭ꯔꯦꯟꯅꯤꯡ ꯆꯠꯄꯁꯨ ꯃꯤ ꯌꯥꯝꯕꯅꯤꯅ ꯑꯩꯈꯣꯏ ꯇꯃꯦꯡꯂꯣꯝꯗꯁꯨ ꯑꯗꯨ ꯈꯛꯇ ꯇꯧꯕꯒꯤ
ꯑꯆꯅꯤ ꯁꯤꯁ ꯑ ꯎ
ꯍꯧꯖꯤꯛꯀꯥꯟꯁꯦ ꯌꯥꯝ ꯂꯨꯔꯦ
ꯔꯦ
ꯊꯕꯛ ꯐꯪꯉꯩ ꯀꯣꯛ ꯁꯥꯔꯦ ꯄꯩꯁꯥ ꯈꯛꯇ ꯆꯪꯕ
ꯑꯦꯈ ꯏꯁꯅꯤ ꯀ ꯆꯤꯒꯔꯒꯅꯥꯏꯌꯦꯦ
ꯃꯅꯤꯄꯨꯔꯒꯤꯗꯤ ꯃꯅꯤꯄꯨꯔꯒꯤ ꯊꯕꯛ ꯌꯥꯎꯅꯤꯡꯉꯥꯏ ꯄꯩꯁꯥ ꯌꯥꯝ ꯌꯥꯝ ꯆꯥꯡꯕꯗꯣ ꯍꯩꯇ꯭ꯔꯁꯨ ꯄꯩꯁꯥ ꯂꯩꯔꯗꯤ ꯌꯥꯔꯦꯅꯦ ꯃꯣꯏꯒꯤꯗꯤ
ꯍꯣꯏ ꯑꯁ ꯑꯩꯈꯣꯏꯒꯤ ꯐ꯭ꯌꯨꯆꯔꯒꯤ ꯈꯟꯕꯗꯀꯣ ꯑꯗꯨꯩꯅ ꯑꯩꯈꯣꯏꯒꯤ ꯏꯆꯥꯒꯤ ꯈꯟꯕꯗ ꯌꯥꯎ
ꯄꯩꯁꯥ ꯃꯤ ꯃꯤꯒꯤ ꯄꯤ ꯄꯤꯕꯒꯤꯗꯣ ꯑꯩꯈꯣꯏꯅ ꯏꯊꯟꯗ ꯕꯤꯖꯤꯅꯦꯁ ꯇꯧꯔꯗꯤ ꯑꯃꯨꯛ ꯐꯒꯅꯤ ꯃꯤꯒꯤ ꯄꯤꯅꯤꯡꯉꯥꯏ ꯄ ꯑꯃꯨ ꯑꯣꯏꯕ ꯃꯤꯒꯤ ꯊꯕꯥꯛ ꯇꯧꯔꯒ ꯌꯥꯝ ꯌꯥꯝ ꯋꯥ ꯂꯥꯏꯕ ꯄꯩꯁꯥ ꯄꯤꯔꯒ ꯌꯥꯝ ꯋꯥ ꯂꯩꯕ ꯁꯔꯨꯛꯄꯨꯗꯤ ꯏꯁꯥꯒꯤ ꯕꯤꯖꯤꯅꯦꯁ ꯇꯧꯔꯒ ꯅꯨꯡꯉꯥꯏ ꯅꯨꯡꯉꯥꯏ
ꯍꯣꯏ ꯃꯤꯁꯅꯦ ꯁꯥꯎꯔ ꯆꯔ ꯈꯪꯗꯦ
ꯎ ꯑꯗꯨꯝ ꯇꯧꯒꯅꯤ ꯈꯟꯔꯒ
ꯑꯣ ꯍ
ꯅꯣꯏꯗꯤ ꯈꯔ ꯐꯌꯦꯍꯦ ꯑꯩꯅꯦ
ꯑꯁ ꯆꯞ ꯃꯥꯟꯅꯩ ꯑꯩꯈꯣꯏ
ꯂꯥꯏꯔꯤꯛ ꯄꯥꯔꯒ ꯂꯥꯏꯌꯦꯅ ꯌꯦꯟꯁꯥꯡꯒꯨꯝꯕ ꯑꯗꯨꯝ ꯇ꯭ꯔꯥꯏ ꯇꯧꯔꯗꯤ ꯊꯣꯛꯀꯅꯤ ꯅꯣꯏꯁꯨ ꯅꯣꯏꯗꯤ ꯑꯩꯗꯤ ꯎꯄꯥꯏꯂꯥꯏꯗ꯭ꯔꯦ
ꯍꯨꯝ
ꯊꯣꯛꯀꯅꯤ ꯁꯣꯏꯗꯅ ꯊꯣꯛꯀꯅꯤ ꯆꯝꯗꯤ ꯌꯥꯝ ꯂꯥꯏꯔꯦꯅ ꯍꯧꯖꯤꯛꯀꯥꯟꯗꯤ ꯃꯈꯜ ꯃꯈ
ꯇꯝꯕ ꯌꯥꯗꯦ ꯀꯝꯄꯤꯇꯤꯇꯤꯚꯒꯤ ꯃꯇꯥꯡ ꯑꯣꯏꯔꯔꯤꯕꯀꯣ ꯑꯁ